ꯑꯣꯏꯌꯦ
ꯍꯧꯖꯤꯛꯇꯤ ꯐꯖꯅ ꯇꯥꯔꯕꯣ
ꯍꯣꯏ ꯇꯥꯏꯌꯦ ꯐꯖꯅ ꯇꯥꯏꯌꯦ ꯇꯥꯏꯀꯣ ꯅꯪꯁꯨ
ꯎꯝ ꯇꯥꯏꯌꯦ ꯇꯥꯏꯌꯦ ꯐꯖꯅ ꯇꯥꯏ
ꯑꯩꯒꯤꯅꯣ ꯈꯪꯗꯦ ꯁꯕꯔꯅ ꯌꯥꯗꯕ ꯖꯠꯂꯥ ꯅꯠꯇ꯭ꯔꯒ ꯅꯦꯠꯋꯥꯛ ꯅꯔꯥ ꯈꯪꯗꯦ ꯑꯗꯨꯝ ꯇꯧꯋꯦ ꯍꯥꯏꯕ ꯍꯥꯟꯗ
ꯉꯁꯥꯏꯁꯨ ꯗꯨꯃꯥꯏꯟ ꯇꯩꯋꯦ
ꯈꯨꯡꯗꯦ ꯀꯃꯥꯏꯅꯔ ꯇꯥꯗꯕꯒꯤ ꯎꯝ ꯑꯗꯣ ꯑꯩ ꯑꯁ ꯑꯩꯒꯤ ꯀꯩꯅꯣ ꯉꯔꯥꯡ ꯆꯥꯔꯖꯔ ꯀꯩꯅꯣ ꯄꯥꯏꯕ ꯀꯥꯟꯗ ꯃꯔꯤ ꯑꯗꯨ ꯀꯥꯔꯤ ꯂꯝꯕꯤꯗꯣ ꯐꯝꯍꯟꯗꯕꯒꯤ ꯑꯩꯗꯣ ꯆꯥꯔꯖꯔ ꯑꯃꯔꯛ ꯆꯤꯡꯈ꯭ꯔꯕ ꯃꯥꯜꯂꯦ ꯑꯗꯨꯒꯤ ꯑꯩꯒꯤ ꯆꯥꯔꯖꯔꯗꯣ ꯇꯠꯀꯦ ꯇꯠꯀꯦ ꯇꯧꯔ ꯂꯩ ꯔꯃꯦ
ꯑꯁ ꯐꯖ ꯇꯥꯠꯂꯗꯤ ꯇꯂꯦ
ꯑꯗꯨ ꯇꯦꯝꯅ ꯅꯞꯄꯤꯔꯅꯤ ꯍꯣꯏ ꯑꯗꯨꯅꯦ
ꯑꯍꯥꯟꯕ ꯂꯩꯕ ꯀꯥꯟꯗ ꯑꯗꯨꯝ ꯂꯩꯕꯗꯨꯅ
ꯎꯝ ꯎꯝ ꯑꯗꯨꯅꯗꯤ ꯐꯩꯌꯦꯕ ꯑꯩꯅꯀꯣ ꯏꯃꯥꯟꯅꯕꯤꯗ ꯏꯃꯥꯟꯅꯕꯤ ꯍꯣꯏꯗ ꯆꯠꯄ ꯀꯥꯟꯗ ꯎꯝ ꯆꯥꯔꯖꯔꯗꯣ ꯂꯥꯟꯅ ꯂꯧꯈ꯭ꯔꯕ ꯑꯧ ꯐꯣꯟꯗꯤ ꯃꯣꯗꯦꯜꯗꯤ ꯆꯞ ꯃꯥꯟꯅꯩ ꯑꯗꯨ ꯑꯣꯏꯔꯁꯨ ꯃꯥꯒꯤ ꯑꯣꯜ ꯆꯥꯔꯖꯔ ꯑꯣꯏꯅ ꯂꯧ ꯈꯔꯥꯕ ꯑꯗꯨꯒ ꯑꯩꯒꯤ ꯅ꯭ꯌꯨ ꯆꯥꯔꯖꯔꯗꯣ ꯃꯥꯅ ꯄꯥꯏꯈ꯭ꯔꯦ ꯑꯗꯣ ꯍꯧꯖꯤꯛꯇꯤ ꯃꯥꯁꯦ ꯗꯦꯜꯍꯤꯗ ꯂꯩꯈ꯭ꯔꯦ
ꯑꯁ ꯇꯂꯦꯍꯦ
ꯑꯩ ꯇꯟꯕꯗꯣ ꯁꯤꯅꯤꯡ ꯁꯤꯅꯤꯡꯉꯒ ꯑꯗꯨ ꯅꯨꯃꯤꯠꯇꯣ ꯃꯥꯁꯦ ꯎꯝ ꯌꯨꯝ ꯍꯟꯈ꯭ꯔꯅꯤ ꯍꯥꯏꯕꯒꯤ ꯑꯩꯈꯣꯏꯗꯣ ꯑꯁꯦꯡꯕꯗꯤ ꯀꯩꯅꯣ ꯇꯧꯔꯒ ꯆꯠꯄꯅꯦꯕ ꯎꯝ ꯃꯥꯒꯤ ꯃꯅꯥꯛꯇ ꯆ ꯆꯠꯄꯅꯦꯕ ꯋꯥꯟ ꯗꯦꯒꯨꯝꯕ ꯆꯥꯛ ꯆꯥꯃꯤꯟꯅꯔꯁꯦ ꯍꯥꯏꯅ ꯆꯠꯂꯒ ꯑꯗꯨ ꯅꯨꯃꯤꯠꯇꯣ ꯃꯥꯁꯦ ꯑꯃꯨꯛꯀ ꯑꯣꯐꯤꯁ ꯆꯠꯂꯒ ꯆꯠꯇꯣꯏꯅꯦꯕ ꯑꯗꯨ ꯑꯩꯈꯣꯏ ꯇꯨꯝꯃꯒ ꯂꯩꯕ ꯀꯥꯟꯗ ꯁꯤꯗ ꯃꯥꯁꯦ ꯑꯣꯐꯤꯁꯇꯣ ꯆꯠꯈ꯭ꯔꯕ ꯑꯗꯨ ꯆꯠꯄꯗꯣ ꯃꯥꯅ ꯀꯩꯅꯣ ꯇꯧꯈ꯭ꯔꯕ ꯑꯩꯒꯤ ꯆꯥꯔꯖꯔ ꯑꯣꯏꯅ ꯄꯨꯈ꯭ꯔꯕ ꯑꯗꯨꯃꯥꯏꯅ ꯇꯧꯕꯗꯤ ꯃꯥꯒꯤꯅꯦꯅ ꯍꯥꯏꯅ ꯎꯝ ꯑꯣ ꯃꯅꯥ ꯃꯅꯥ ꯈ꯭ꯔꯕꯒꯤꯀꯣ ꯃꯥꯒꯤꯅꯦ ꯍꯥꯏꯅ ꯃꯥꯗꯤ ꯄꯨꯈ꯭ꯔꯕ ꯑꯗꯨꯒ ꯋꯦꯡꯕ ꯀꯥꯟꯗ
ꯀꯩ ꯀꯔꯝꯕ ꯑꯩꯒꯤꯅꯣꯁꯨ ꯈꯪꯗꯩ ꯑꯩꯁꯨ ꯍꯧꯖꯤꯛ ꯄꯥꯏꯔꯒ ꯂꯩꯕꯁꯦ ꯁꯦ ꯑꯩꯒꯤꯔ ꯅꯠꯇ꯭ꯔꯒ ꯃꯤꯒꯤꯔꯁꯨ ꯈꯪꯗꯦ ꯃꯥꯅ ꯃꯟꯕꯒꯤ
ꯎꯝ ꯑꯩꯁꯦ ꯑꯗꯨꯃꯥꯏꯅ ꯇꯧꯔꯒꯥꯟ ꯂꯩꯈꯔꯦ ꯍꯥꯏꯕ ꯀꯅꯥꯒꯤꯔꯥꯁꯦ ꯃꯥꯁꯨ ꯑꯗꯨꯃꯥꯏꯅ ꯇꯧꯕꯒꯤꯅꯦ ꯑꯩꯒꯤ ꯑꯩꯅꯗꯤ ꯑꯅꯧꯕ ꯑꯣꯏꯕꯒꯤ ꯑꯩꯒꯤꯗꯣ ꯄ꯭ꯂꯥꯁꯇꯤꯛ ꯌꯥꯎꯋꯦꯕꯀꯣ
ꯎꯝ
ꯐꯥ꯭ꯔꯁ ꯀꯩꯅꯣ ꯇꯧꯕ ꯀꯣꯕꯔꯗꯣ
ꯎꯝ
ꯑꯗꯨꯃꯥꯏꯟ ꯇꯧꯕꯒꯤ ꯑꯩꯅꯗꯤ ꯑꯩꯗꯤ ꯅꯠꯇ꯭ꯔꯦ ꯍꯥꯏꯕꯁꯦ ꯈꯪꯈ꯭ꯔꯦꯕ ꯑꯩꯅ ꯑꯅꯨꯡꯁꯤ ꯆꯥꯔꯖꯔ ꯇꯣꯉꯥꯟꯅ ꯂꯧꯈ꯭ꯔꯦ ꯑꯗꯨꯗꯨꯒꯤ ꯍꯥꯏꯕꯅꯦ ꯑꯩꯗꯨ ꯃꯥ ꯂꯥꯛꯄ ꯉꯥꯏꯕꯗꯣ ꯉꯝꯗ꯭ꯔꯕꯒꯤ ꯑꯗꯨꯝ ꯍꯟꯈ꯭ꯔꯦꯕ ꯑꯗꯨ ꯀꯣꯜꯗꯣ ꯄꯥꯏꯔꯒ ꯑꯩꯁꯦ
ꯎꯝ ꯑꯗꯣ ꯅꯪ ꯍꯧꯖꯤꯛꯇꯤ ꯀꯔꯤ ꯇꯧꯗꯣꯏꯔꯣ
ꯍꯥ
ꯍꯧꯖꯤꯛꯇꯤ ꯀꯩ ꯇꯧꯗꯣꯏꯅꯣ ꯍꯥꯏꯕ
ꯑꯩꯔꯣ ꯑꯩꯁꯦ ꯑꯁꯦꯡꯕꯗꯤ ꯗꯤ ꯀꯩꯅꯣ ꯂꯟꯁ ꯆꯥꯒꯦ ꯍꯥꯏꯅ ꯀꯔꯤ ꯀꯔꯤꯅꯣ ꯊꯤꯕꯤꯕꯅꯦ ꯑꯗꯨꯕꯨ ꯀꯦꯝ ꯂꯩꯔꯝꯗꯕ
ꯎꯝ
ꯑꯝ ꯊꯣ
ꯑꯗꯨ ꯆꯥꯛ ꯆꯥꯕ ꯌꯥꯗ꯭ꯔꯣ
ꯍꯥꯥ
ꯆꯥꯛ ꯆꯥꯎ ꯍꯥꯏꯕ
ꯑꯣ ꯑꯥ ꯑꯩꯈꯣꯏ ꯍꯦꯜꯂꯛꯄ ꯀꯥꯟꯗꯗꯤ ꯆꯥꯈ꯭ꯔꯦ
ꯑꯗꯨ ꯑꯃꯨꯛꯀ ꯆꯥꯕ ꯌꯥꯏꯅ ꯍꯧꯖꯤꯛ ꯅꯪꯅ ꯂꯥꯝꯃꯗꯤ
ꯆꯥꯈ꯭ꯔꯦ ꯑꯗꯨ ꯍꯧꯖꯤꯛ ꯆꯥꯒꯗꯕꯁꯦ ꯂꯩꯇꯕ ꯑꯈꯣꯏ ꯉꯁꯥꯏ ꯀꯩꯅꯣ ꯂꯥꯛꯄ ꯀꯥꯟꯗ ꯑꯈꯣꯏꯒꯤ ꯆꯥꯛꯇꯣ ꯍꯥꯎꯇꯕꯒꯤ ꯆꯥꯕ ꯌꯥꯕ ꯈꯛꯇ ꯍꯦꯛ ꯍꯦꯛ ꯊꯣꯡꯉꯦꯕ ꯎꯝ ꯀꯔꯤ ꯏꯪꯈ꯭ꯔꯗꯤ ꯀꯟꯕꯒꯤꯀꯣ ꯑꯗꯨꯒ ꯆꯥꯛ ꯇꯣ ꯈꯪꯗꯧ ꯑꯩ ꯀꯃꯥꯏꯟ ꯇꯧꯕꯖꯥꯠꯔ ꯍꯧꯖꯤ ꯍꯟꯗꯛꯀꯤ ꯆꯥꯛꯁꯦ ꯌꯥꯗꯦ ꯑꯗꯨꯒ ꯑꯩꯈꯣꯏꯗꯣ ꯕꯦꯛ ꯑꯃ ꯂꯧꯔꯒ ꯎꯝ
ꯀꯩ ꯀꯅꯣ ꯃꯔꯝꯗ ꯑꯩꯈꯣꯏ ꯑꯩꯈꯣꯏ ꯀ꯭ꯂꯥꯁꯇ ꯈꯔ ꯅꯨꯄꯥ ꯁꯥꯕꯗꯣ
ꯑꯥ
ꯑꯗꯨꯒꯤ ꯑꯗꯨꯒꯤ ꯕꯥꯔꯗꯦ ꯆꯠꯄꯗꯅꯦ ꯌꯥꯝ ꯅꯣꯛꯅꯤꯡꯉꯤ ꯍꯥꯏꯕ ꯋꯥꯒꯤ ꯆꯠ
ꯑꯝ
ꯍꯥꯏꯗꯤ ꯀꯃꯥꯏ ꯍꯥꯏꯗꯣꯏꯅꯣ ꯑꯧ ꯑꯃ ꯑꯩꯈꯣꯏꯅ ꯆꯥꯛ ꯊꯣꯡꯉꯦꯕꯀꯣ ꯊꯣꯡꯕ ꯂꯣꯏꯔꯒ ꯃꯣꯏꯁꯦ ꯆꯥꯛ ꯆꯥꯅꯤꯡꯉꯥꯏ ꯉꯥꯏꯕꯅꯦꯕ ꯆꯥꯛ ꯆꯥꯅꯤꯡꯉꯥꯏꯗꯣ ꯅꯨꯡꯉꯥꯏꯔꯒ ꯂꯩꯕ ꯀꯥꯟꯗ ꯑꯩꯈꯣꯏꯁꯦ ꯆꯥꯛ ꯆꯥꯅꯤꯉꯥꯏ ꯍꯥꯏꯔꯒ ꯏꯟꯁꯥꯡ ꯊꯣꯡꯕ ꯂꯣꯏꯔꯦ ꯑꯗꯨꯃꯥꯏꯅ ꯇꯧꯕ ꯂꯣꯢꯔꯀꯥꯟꯗ ꯑꯩꯈꯣꯏ ꯆꯥꯛ ꯆꯥꯅꯤꯉꯥꯏ ꯄꯨꯊꯣꯛꯄ ꯀꯥꯟꯗ ꯃꯥꯒꯤꯗꯣ ꯑꯗꯨꯃꯥꯏꯅ ꯑꯣꯏꯔꯝ ꯕꯥ ꯋꯥꯅꯦ ꯑꯥ ꯆꯛ ꯂꯎꯊꯣꯀꯦ ꯇꯧꯕꯀꯥꯟꯗ ꯑꯠꯇ ꯌꯥꯗ꯭ꯔꯦ ꯍꯥꯏꯕ
ꯑꯗꯨꯒꯤ ꯌꯥꯝ ꯅꯣꯛꯅꯤꯡꯕꯅꯦ ꯑꯗꯨ ꯚꯤꯗꯤꯑꯣꯗꯨ ꯂꯩꯔꯤꯕꯅꯦ ꯍꯥꯢꯔꯕꯥ ꯑꯩ ꯑꯩꯉꯣꯟꯗ
ꯅꯣꯛꯅꯤꯡꯉꯤꯍꯦ
ꯑꯗꯨꯒ ꯅꯍꯥꯟ ꯗꯤꯂꯦꯠ ꯇꯧꯈ꯭ꯔꯕ ꯈꯪꯗꯦ
ꯆꯥꯛꯁꯦ ꯁꯨꯃꯥꯏꯅ ꯇꯧꯋꯦ ꯍꯥꯏꯕ ꯑꯗꯨꯒ ꯑꯩꯈꯣꯏꯗꯤ ꯕꯦꯒ ꯑꯥ ꯕꯦꯛ ꯑꯃ ꯂꯧꯔꯒ ꯊꯝꯃꯤꯌꯦ ꯑꯩ ꯆꯥꯕ ꯂꯣꯏꯔꯔꯣꯏ
ꯇꯂꯦ ꯂꯣꯏꯅꯤꯉꯥꯏ ꯉꯝ ꯉꯝꯗꯧ ꯃꯥꯟꯗ꯭ꯔꯦ ꯃꯥꯅꯦ
ꯎꯝ ꯑꯈꯣꯏꯅꯗꯤ ꯈꯔ ꯆꯥꯛꯁꯦ ꯈꯔ ꯍꯣꯡꯉꯦ ꯑꯥ ꯑꯣꯐꯔ ꯈꯔ ꯌꯥꯝꯃꯦ ꯍꯥꯏꯅꯗꯤ ꯂꯧꯕꯒꯤꯅꯦꯕ
ꯑꯣ ꯑꯗꯨꯗꯨ ꯍꯣꯡꯕ ꯑꯣꯏꯔꯝꯒꯅꯤꯀꯣ
ꯎꯝ ꯑꯗꯨꯒ ꯑꯗꯨꯃꯥꯏꯟ ꯇꯧꯔꯒ ꯂꯩꯔꯝꯃꯦ ꯁꯧꯅꯤꯡꯕꯗꯣ ꯑꯗꯨꯒ ꯑꯩꯈꯣꯏꯗꯣ ꯀꯨꯀꯔ ꯂꯩꯇꯕꯒꯤ ꯀꯨꯀꯔꯗ ꯀꯥꯝꯃꯗꯤ ꯈꯔ ꯁꯣꯐ ꯑꯣꯏꯗꯧ ꯃꯥꯜꯂꯦ ꯀꯨꯀꯔ ꯂꯩꯇꯕꯒꯤ ꯔꯥꯏꯁ ꯀꯨꯀꯔꯗ ꯑꯣꯏꯅ ꯎꯝ ꯔꯥꯏꯁ ꯀꯨꯀꯔꯗ ꯇꯧꯈ꯭ꯔꯝꯅꯤꯅ ꯎꯄꯥꯏ ꯂꯩꯇꯦꯗꯣ ꯑꯩꯈꯣꯏꯒꯤꯗꯤ
ꯑꯩꯗꯤ ꯔꯥꯏꯁ ꯀꯨꯀꯔꯗ ꯆꯥꯛ ꯊꯣꯡꯕꯁꯦ ꯀꯌꯥ ꯍꯥꯎ ꯍꯥꯎꯇꯦꯉꯣ
ꯍꯥꯎꯇꯦ ꯍꯥꯎꯇꯦ ꯑꯗꯨ ꯑꯣꯏꯔꯁꯨ ꯑꯩꯈꯣꯏꯗꯣ ꯒꯦꯁ ꯂꯩꯇꯕꯒꯤ ꯔꯥꯏꯁ ꯀꯨꯀꯔꯗ ꯑꯗꯨꯝ ꯇꯧꯕ ꯒꯦ ꯑꯥ ꯒꯦꯁ ꯂꯧꯗꯕꯒꯤ ꯑꯩꯈꯣꯏꯅ ꯑꯃꯨꯛꯀ ꯂꯧꯔꯔꯣꯏꯁꯦꯅ ꯂꯧꯗꯞ ꯂꯧꯗꯤ ꯂꯧꯗꯕꯒꯤꯅꯤꯗ ꯑꯗꯨꯝ ꯎꯝ ꯏꯟꯗꯛꯁꯟꯗ ꯇꯧꯕ ꯌꯥꯕꯗꯨꯕꯨ ꯍꯩꯅꯀꯣ
ꯗꯣ ꯍꯟꯗꯛꯇꯤ ꯑꯃꯨꯛꯀ ꯂꯩꯔꯕꯣ ꯅꯠꯇ꯭ꯔꯣ
ꯂꯩꯗꯤ ꯂꯩꯌꯦ ꯑꯗꯨꯕꯨ ꯑꯁ ꯃꯣꯏꯁꯤꯡꯁꯦ ꯃꯣꯏꯒꯤ ꯀꯣꯛꯇꯣ ꯌꯥꯗꯦꯅꯦ ꯂꯤꯡꯕ ꯆꯥꯡꯗꯣ ꯍꯧꯖꯤꯛꯀꯥꯟ ꯀꯩꯅꯣ ꯇꯧꯋꯦ ꯍꯥꯏꯕꯒꯤꯀꯣ
ꯑꯣ
ꯀꯥ ꯇꯥꯡꯉꯤꯌꯦ ꯃꯣꯏꯁꯤꯡꯁꯦ ꯐꯠꯇꯦ
ꯎꯝ
ꯀꯔꯤꯅꯣ ꯈꯪꯗꯦ ꯑꯥꯔꯣꯝꯗꯅ ꯑꯥ ꯀꯩꯅꯣ ꯂꯥꯟꯒꯨꯝꯕ ꯊꯣꯛꯑꯒ ꯂꯩꯕꯒꯤ ꯑꯩꯈꯣꯏ ꯏꯟꯗꯤꯌꯥꯗ ꯑꯦꯐꯦꯛ ꯇꯧꯕꯁꯦ ꯑꯉꯥꯛꯄꯅꯦ
ꯍꯣꯏ ꯑꯩꯈꯣꯏꯗꯤ ꯑꯩꯈꯣꯏꯒꯤ ꯏꯟꯗꯤꯌꯥꯗꯒꯤ ꯄꯨꯊꯣꯛꯇꯕꯅꯤꯅ ꯐꯥꯏ ꯀꯥꯏꯗ ꯂꯩꯗꯣꯏꯅꯣ
ꯎꯝ
ꯎꯄꯥꯏ ꯂꯩꯇꯦꯅ
ꯑꯗꯨꯅꯦ ꯑꯃꯥꯔꯣꯝꯗ ꯇꯧꯔꯒ ꯑꯩꯈꯣꯏꯅ ꯑꯣꯏꯅ ꯍꯦꯟꯅ ꯑꯦꯐꯦꯛ ꯆꯠꯂꯒ ꯂꯩꯌꯦ ꯍꯥꯏꯕ
ꯎꯝ
ꯑꯐꯦꯛꯇꯦꯠ ꯄ꯭ꯂꯦꯁ ꯑꯣꯏꯅ ꯇꯧꯔ ꯂꯩ
ꯎꯝ
ꯌꯥ ꯆꯥꯔꯖꯔꯗꯣ ꯎꯝ ꯀꯩꯅꯣꯒꯨꯝꯕ ꯈꯔ ꯕꯦꯟ ꯇꯧꯅꯤꯉꯥꯏꯒꯨꯝꯕ ꯂꯩꯕꯗꯣ ꯑꯗꯨꯅ ꯄꯥꯏꯔꯗꯤ ꯐꯒꯗꯕꯥ ꯑꯗꯨꯕꯨ ꯊꯤꯡꯖꯤꯟꯅꯛ ꯀꯥꯗꯕ ꯀꯩꯅꯣ ꯔꯣꯝꯗ ꯍꯦ ꯍꯦꯛ ꯑꯩꯈꯣꯏꯅ ꯚꯦꯟ ꯇꯧꯕꯤꯕꯒꯤꯀꯣ
ꯎꯝ
ꯀꯥꯏꯒꯦ ꯀꯥꯏꯒꯦ ꯇꯧꯔꯒ ꯂꯩꯈ꯭ꯔꯦꯕ ꯑꯩꯒꯤꯁꯦ
ꯎꯝ ꯑꯁ ꯉꯁꯤ ꯅꯍꯥꯟ ꯑꯩꯅ ꯃꯅꯤꯄꯨꯔꯗꯒꯤ ꯑꯉꯥꯡꯁꯤꯡ ꯃꯌꯥꯝ ꯂꯥꯛꯀꯅꯤ ꯍꯥꯏꯕꯗꯣ
ꯑꯥ
ꯂꯥꯛꯈ꯭ꯔꯕꯅꯦꯕ ꯑꯩ ꯍꯥꯏ ꯍꯥꯏꯈ꯭ꯔꯕꯣ ꯅꯪꯉꯣꯟꯗ
ꯎꯝ ꯅꯪ ꯅꯍꯥꯟꯗꯣ ꯅꯨ ꯅꯨꯡꯗꯥꯡꯗ ꯍꯥꯏꯐꯦꯠꯗꯤ ꯍꯥꯏꯕ ꯃꯥꯜꯂꯦ
ꯑꯣ ꯃꯣꯏ ꯂꯥꯛꯑꯕꯅꯦꯕꯀꯣ ꯑꯗꯨꯒ ꯃꯣꯏꯁꯦ ꯀꯩꯅꯣ ꯑꯦꯃꯤꯁꯟ ꯇꯧꯕ ꯆꯠꯈ꯭ꯔꯦ ꯑꯗꯨ ꯍꯥꯜꯂꯛꯇ꯭ꯔꯦ ꯍꯥꯏꯕꯛ ꯀꯔꯤꯅꯣ ꯉꯁꯥꯥꯏ ꯑꯌꯨꯛꯇꯒꯤ ꯆꯠ
ꯑꯣ ꯉꯁꯤꯅ ꯀꯩꯅꯣ ꯇꯧꯕ꯭ꯔꯣ ꯉꯁꯤꯅ ꯑꯦꯠꯃꯤꯁꯟ ꯇꯧꯕ꯭ꯔꯣ
ꯍꯣꯏ ꯃꯣꯏ ꯑꯁ ꯃꯣꯏ ꯉꯔꯥꯡ ꯍꯜ ꯃꯣꯏ ꯉꯔꯥꯡ ꯅꯍꯥꯟ
ꯑꯣ ꯑꯣ ꯑꯗꯨꯃꯥꯏ ꯇꯧꯕꯒꯤꯀꯣ ꯁꯇꯔꯗꯦ ꯁꯟꯗꯦ ꯑꯃꯨꯛꯀ ꯑꯣꯏꯈ꯭ꯔꯕꯒꯤ
ꯎꯝ
ꯎꯝ ꯎꯝ
ꯃꯣꯏꯖꯦ ꯆꯥꯛ ꯆꯥꯔꯣ ꯌꯥꯗ꯭ꯔꯦꯅꯦ ꯃꯣꯏꯁꯦ
ꯆꯥꯛ ꯌꯦꯟꯁꯥꯡ ꯇꯣꯡꯉꯥꯟꯈ꯭ꯔꯕꯒꯤ
ꯎꯝ ꯑꯗꯨꯒ ꯃꯣꯏꯒꯤ ꯃꯣꯏꯒꯤ ꯏꯁꯇꯦꯇꯁꯇ ꯍꯥꯞꯄꯗꯣ ꯌꯥꯝ ꯅꯣꯛꯅꯤꯡꯉꯦ ꯍꯥꯏꯕ
ꯀꯔꯤ ꯇꯧꯔꯒ ꯐꯥꯔ꯭ꯁ ꯐꯔ꯭ꯁ ꯇꯥꯏꯝ ꯑꯦꯛꯁꯄꯤꯔꯤꯌꯦꯟꯁ ꯇꯧꯕ ꯁꯤꯡꯔꯕ
ꯍꯣꯏ ꯃꯣꯏꯒꯤ ꯑꯗꯨꯃꯥꯏꯅ ꯍꯥꯏꯌꯦꯕꯀꯣ ꯑꯁ ꯆꯥꯛ ꯆꯥꯛ ꯄꯤꯌꯣ ꯆꯥꯛ ꯆꯥꯛ ꯄꯤꯌꯣ ꯀꯥꯏꯅ ꯑꯗꯨ ꯏꯟ ꯑ ꯀꯩꯅꯣ ꯎꯝ ꯏꯁꯩ ꯂꯩꯌꯦ ꯔꯣꯡꯃꯩꯒꯤꯗ ꯑꯗꯨ ꯑꯦꯗꯜ ꯏꯁꯩ ꯁꯤꯡꯗꯣ ꯍꯥꯞꯄꯒ ꯁꯇꯦꯇꯁꯇ ꯑꯗꯨꯃꯥꯏꯅ ꯇꯧꯕꯒꯤ ꯌꯥꯝ ꯅꯣꯛꯅꯤꯡꯉꯦ ꯍꯥꯏꯕ ꯑꯩꯗꯤ
ꯎꯝ
ꯑꯩꯅ ꯋꯥꯔꯤ ꯁꯥꯗ꯭ꯔꯁꯨ ꯑꯩꯅ ꯑꯗꯨꯝ ꯃꯥ ꯑꯃꯨꯛꯀ ꯍꯥꯏꯗ꯭ꯔꯁꯨ ꯂꯣꯏꯅꯃꯛ ꯒ꯭ꯌꯥꯟ ꯇꯥꯖꯧꯅ
ꯑꯥ ꯒ꯭ꯌꯥꯟ ꯇꯥꯈ꯭ꯔꯦ ꯇꯥꯈ꯭ꯔꯦ ꯅꯣꯛꯅꯤꯡꯉꯦ ꯑꯗꯨꯃꯥꯏ ꯇꯧꯅꯤ ꯍꯥꯏꯅ ꯈꯪꯉ ꯈꯪꯅ ꯂꯥꯛꯄ ꯅꯠꯇ꯭ꯔꯣ ꯃꯣꯏꯗꯣ
ꯍꯣꯏ ꯈꯪꯗꯦꯍꯦ ꯃꯣꯏꯗꯤ ꯀꯃꯥꯏ ꯁꯣꯏ ꯈꯪꯂꯝꯅꯤ ꯑꯩ ꯀꯩꯅꯣꯗꯗꯤ ꯑꯩꯒꯤ ꯀꯖꯤꯟ ꯁꯤꯁꯇꯔꯗꯗꯤ ꯍꯥꯏꯕꯤꯔꯛꯄꯅꯦ ꯑꯗꯨꯒ ꯃꯤ ꯑꯇꯣꯞꯄꯗꯗꯤ ꯍꯥꯏꯗꯦ ꯃꯣꯏ ꯈꯪꯕ꯭ꯔꯥ ꯈꯪꯗꯕ꯭ꯔꯗꯤ ꯈꯪꯗꯦ ꯑꯩꯁꯨ ꯈꯪꯗꯦꯍꯦ ꯑꯣ ꯑꯩꯗꯤ ꯈꯥꯡꯉꯦꯗ ꯈꯪꯉꯦ ꯑꯗꯨꯕꯨ ꯑꯗꯨꯃꯥꯏꯅ ꯍꯥꯏꯌꯦ ꯃꯣꯏꯒꯤ ꯆꯥꯛ ꯑꯦꯟꯁꯥꯡꯗꯣ ꯌꯥꯝ ꯍꯥꯎꯕꯅꯦ ꯍꯥꯏꯌꯦ ꯑꯩꯉꯣꯟꯗꯗꯤ ꯅꯨꯄꯥ ꯑꯃꯥꯅ
ꯊꯥꯖꯕ ꯌꯥꯗꯦ ꯑꯗꯨꯒꯨꯝꯕꯗꯣ
ꯑꯗꯣ ꯃꯣꯏꯉꯣꯟꯗꯗꯤ ꯍꯥꯎꯅ ꯄꯤꯕ ꯃꯥꯜꯂꯦ ꯑꯗꯣ ꯑꯩꯈꯣꯏꯅ ꯑꯗꯨꯝ ꯑꯗꯥꯞ ꯇꯧꯕ ꯉꯝꯃꯗꯤ ꯑꯗꯨꯝ ꯍꯥꯎꯋꯦ ꯃꯣꯏꯒꯤꯗꯣ ꯑꯩꯗꯤ
ꯑꯗꯨꯃꯥꯏꯅꯗꯤ ꯇꯧꯋꯦ ꯏꯃꯥꯟꯅꯕꯤ ꯑꯃꯗꯨꯁꯨꯀꯣ ꯎꯝ ꯃꯥꯅ ꯀꯩꯅꯣꯗ ꯑꯩꯈꯣꯏ ꯑ ꯃꯦꯟ ꯕꯥꯔꯗꯦ ꯒꯔꯜꯗꯣ ꯅꯍꯥꯟ ꯆꯠꯄꯗ
ꯑꯣ
ꯑꯗꯨ ꯅꯨꯄꯤꯁꯨ ꯃꯥꯁꯦ ꯑꯗꯨꯝ ꯄꯤ ꯖꯤꯗ ꯂꯩꯌꯦꯕꯀꯣ ꯍꯧꯖꯤꯛꯀꯥꯟꯗꯤ ꯍꯥꯎꯈ꯭ꯔꯦꯗ ꯍꯥꯏꯅ ꯍꯥꯏꯔꯒ ꯂꯩ ꯃꯥꯗꯤ
ꯎꯝ
ꯃꯣꯏꯒꯤ ꯆꯥꯛꯇꯨ ꯑꯗꯨꯝ ꯆꯥꯔꯒ ꯂꯩꯌꯦ ꯌꯥꯝ ꯅꯣꯛꯅꯤꯡꯉꯦ ꯉꯔꯥꯡ ꯕ꯭ꯔꯦꯛꯐꯥꯁꯇꯣ ꯑꯈꯣꯏꯗꯣ ꯚꯤꯂꯥ ꯀꯣꯇꯦꯖꯇ ꯂꯩꯌꯦꯕꯀꯣ ꯕꯨꯛ ꯇꯧꯔꯒ
ꯎꯝ
ꯑꯗꯨꯒ ꯎꯝ ꯕ꯭ꯔꯦꯛꯐꯥꯁꯇꯤ ꯃꯣꯏꯅ ꯄꯤꯌꯦꯕ ꯄꯤꯕꯗꯣ ꯑꯩꯅ ꯈ꯭ꯋꯥꯏꯗꯒꯤ ꯆꯥꯅꯤꯡꯗꯕꯗꯣ ꯊ꯭ꯔꯤ ꯊ꯭ꯔꯤ ꯑꯥ ꯗꯤꯐ꯭ꯔꯦꯟ ꯑꯥꯏꯇꯦꯝꯁ ꯑꯣꯏꯅ ꯁꯦꯝꯃꯒ ꯄꯤꯔꯛꯄ ꯏꯗꯂꯤꯗꯣ ꯈꯪꯉꯤꯅ ꯑ ꯑꯩ ꯁꯨꯛꯆꯥ ꯆꯥꯅꯤꯡꯗꯦꯕ ꯑꯗꯨꯗꯣ ꯑꯗꯨꯒ ꯃꯣꯏꯅ ꯏꯁꯄꯦꯁꯦꯜꯅꯦ ꯃꯣꯏꯒꯤ ꯃꯐꯝꯒꯤ ꯏꯁꯄꯦꯁꯦꯜꯅꯦ ꯍꯥꯏꯅ ꯑꯃ ꯁꯦꯝꯃꯦ ꯑꯗꯨꯒ ꯑꯃꯗꯤ ꯑꯗꯨꯝ ꯅꯣꯔꯃꯦꯜ ꯏꯗꯂꯤꯗꯣ ꯑꯗꯨꯒ ꯑꯃꯅ ꯀꯔꯤꯔꯥ ꯃꯃꯤꯡꯗꯣ ꯈꯪꯗꯦ ꯕꯅꯅꯥꯒꯤ ꯀꯚ꯭ꯔꯗ ꯎꯝ ꯁ꯭ꯇꯤꯝ ꯇꯧꯔꯒꯀꯣ
ꯎꯝ
ꯄꯤꯔꯛꯑꯦ ꯑꯗꯨꯒ ꯑꯗꯨ ꯃꯄꯨꯗꯨꯁꯨ ꯅꯣꯛꯅꯤꯡꯕꯗꯣ ꯕ꯭ꯔꯦꯛꯐꯥꯁ ꯄꯤꯔꯒ ꯍꯣꯏ ꯅꯣꯏ ꯆꯥꯔꯣꯀꯣ ꯍꯥꯏꯅ ꯊꯝꯗꯦ ꯍꯥꯏꯕ ꯑꯈꯣꯏ ꯆꯥꯕ꯭ꯔꯥ ꯆꯥꯗꯕ꯭ꯔꯥ ꯑꯗꯨꯝ ꯌꯦꯡꯉ ꯂꯩꯕ
ꯎꯝ
ꯑꯗꯨꯒꯤ ꯅꯝꯐꯨꯗ ꯑꯩꯁꯦ ꯇꯪꯈꯥꯏ ꯂꯣꯏꯕꯤꯕꯅꯤꯅꯦ
ꯑꯁ ꯌꯥꯔꯦ ꯆꯥꯅꯤꯡꯗ꯭ꯔꯗꯤ ꯑꯩꯗꯤ ꯆꯥꯅꯤꯡꯗꯦ ꯆꯥꯔꯣꯏ ꯍꯥꯏꯔ ꯌꯥꯗ꯭ꯔꯣ
ꯍꯥꯏꯗꯤ ꯌꯥꯝ ꯅꯨꯡꯁꯤꯅ ꯁꯦꯝꯕꯤꯔꯒ ꯆꯥꯗ꯭ꯔꯗꯤ ꯅꯨꯡꯉꯥꯏꯇ꯭ꯔꯦꯗꯅ ꯑꯩꯒꯤ ꯄ꯭ꯂꯦꯠꯇꯨꯁꯨ ꯊꯝꯕꯤꯈ꯭ꯔꯕꯒꯤꯀꯣ ꯄ꯭ꯂꯦꯠꯇ ꯊꯝꯕꯁꯤꯗꯤ ꯍꯥꯏꯅ ꯑꯩꯁꯦ ꯆꯥꯕꯅꯦꯕ ꯑꯗꯨꯒ ꯎꯝ ꯏꯃꯥꯅ ꯕꯤ ꯑꯩꯒ ꯂꯩꯃꯤꯟꯅꯕꯗꯣ ꯑꯗꯨ ꯅꯨꯄꯤꯗꯨꯗꯤ ꯅꯨꯡꯁꯤꯈ꯭ꯔꯦ ꯍꯥꯏꯅꯀꯣ ꯑꯗꯨꯒ ꯎꯝ ꯑꯃꯗꯤ ꯑꯗꯨꯝ ꯍꯥꯎꯋꯦ ꯍꯥꯏꯌꯦꯕ ꯏꯁꯄꯦꯁꯦꯜ ꯑꯣꯏꯕꯗꯣ ꯃꯥꯒꯤꯗꯃꯛꯇꯤ ꯍꯥꯎꯋꯦ ꯍꯥꯏꯅ ꯃꯥꯁꯦ ꯆꯥꯕꯤꯈ꯭ꯔꯕ ꯑꯍꯨꯝ ꯃꯔꯤꯁꯦ
ꯎꯝ
ꯑꯍꯨꯝ ꯃꯔꯤ ꯆꯥꯕꯤꯔꯒ ꯑꯥ ꯑꯈꯣꯏ ꯀꯣꯏꯕ ꯆꯠꯄ ꯀꯥꯟꯗ ꯃꯥꯁꯦ ꯄꯨꯛ ꯁꯦ ꯅꯨꯡꯉꯥꯏꯇ꯭ꯔꯕ ꯍꯥꯏꯗꯤ ꯄꯨꯡꯊꯟ ꯊꯜꯂꯒ ꯀꯣ
ꯎꯝ
ꯑꯈꯣꯏꯗꯣ ꯁꯤ ꯐꯨꯗ ꯆꯥꯏꯌꯦꯕ ꯑꯗꯨꯒꯨꯝꯕꯁꯨ ꯃꯥꯗꯣ ꯆꯥꯕ ꯉꯝꯗ꯭ꯔꯦ ꯃꯥꯒꯤ ꯄꯨꯛ ꯌꯥꯗ꯭ꯔꯦ ꯍꯥꯏꯅ ꯅꯨꯡꯁꯤꯕꯗꯣ
ꯑꯣꯅꯔꯕꯨ ꯅꯨꯡꯁꯤꯔꯒ ꯅꯪ ꯆꯥꯕꯁꯦ ꯅꯪꯒꯤꯗꯃꯛꯇꯤ ꯋꯥꯈ꯭ꯔꯦꯅꯦꯀꯣ ꯍꯥꯏꯔꯒ ꯍꯍꯥ
ꯀꯩꯕ
ꯄ꯭ꯂꯦꯠ ꯄ꯭ꯂꯦꯠ ꯑꯃ ꯄꯤꯕꯗꯣ ꯃꯥꯅ ꯂꯣꯏꯁꯤꯟꯕꯤꯕꯒꯤꯅꯤꯅꯦ
ꯑꯈꯣꯏꯗꯣ ꯑꯥꯏꯇꯦꯝ ꯑꯃꯗꯤ ꯂꯣꯏꯁꯤꯟꯕꯤ ꯍꯥꯏꯅ ꯈꯔ ꯍꯔꯥꯎꯔꯝꯃꯅꯤ ꯑꯗꯣ ꯎꯝ ꯌꯨꯝꯕꯨꯗꯨꯁꯨ ꯑꯗꯨꯝ ꯏꯖꯨꯀꯦꯇꯦꯠ ꯑꯣꯏꯌꯦꯕ ꯑꯗꯨ ꯅꯨꯄꯥꯗꯣ ꯍꯅꯨꯕꯅꯦ ꯏꯪꯂꯤꯁ ꯐꯖꯅ ꯉꯥꯡꯉꯦ ꯑꯗꯨꯒ ꯄ꯭ꯂꯦꯁꯀꯤ ꯃꯔꯝꯗꯥꯒꯨꯝꯕ ꯑꯥ ꯑꯈꯣꯏꯗꯣ ꯆꯠꯄꯗꯣ ꯕꯤꯠꯁꯇꯨꯝ ꯃꯛ ꯇꯔꯨꯛ ꯂꯩꯌꯦꯕ ꯃꯣꯏꯔꯣꯝꯁꯦ ꯁꯥꯏꯠ ꯁꯥꯏꯗꯠꯇꯥ ꯀꯥꯕꯔ ꯇꯧꯕꯀꯣ ꯑꯩꯌꯥ ꯃꯥꯅ ꯂꯤꯞ